ꯀꯗꯩꯅꯣ
ꯋꯥꯀꯤꯡ ꯆꯜꯂꯤ
ꯎꯝ ꯆꯥꯛ ꯆꯥꯔꯥꯕꯣ
ꯆꯔꯦ
ꯀꯩ ꯏꯟꯁꯥꯡ
ꯀꯩ ꯏꯟꯁꯥꯡꯅꯣꯅꯦ ꯀꯥꯎꯔꯦ ꯑꯥ ꯎꯆꯤꯃꯅꯥ ꯏꯔꯣꯟꯕ
ꯎꯝ
ꯎꯝ
ꯀꯌꯥꯝ ꯀꯨꯏꯔꯒꯦ ꯆꯥꯛꯆꯥꯥꯇꯣꯛꯄ
ꯍꯥ
ꯏꯪꯂꯤꯁ ꯂꯣꯟꯂꯛꯀꯅꯣ ꯍꯥꯏꯕ ꯅꯠꯇ꯭ꯔꯣ ꯑꯩꯅꯥ
ꯀꯩ ꯍꯥꯏꯒꯤꯒꯦ ꯑꯩ
ꯅꯪ ꯍꯧꯖꯤꯛ ꯀꯩꯅꯣ ꯋꯦꯠ ꯍꯥꯏꯕ ꯃꯥꯜꯂꯤ
ꯆꯠ ꯐꯝ ꯂꯩꯠꯔꯦ
ꯋꯥꯥꯛꯀꯤꯡ ꯂꯥꯛꯍꯖ ꯈꯣꯏ ꯁꯤ ꯆꯠꯂꯨ ꯂꯥꯛꯑꯣ
ꯅꯣꯏ ꯑꯗꯥꯏꯗꯨ ꯅꯦꯠ ꯐꯪꯗꯦ
ꯑꯗꯨꯗꯤ ꯀꯣꯟꯊꯣꯡꯗꯩꯅ ꯁꯨꯃꯥꯡꯐꯧ ꯆꯠꯂꯨ ꯀꯩꯅꯣ
ꯑꯗꯨꯁꯨ ꯇꯜꯂꯦ
ꯀꯥꯥꯏ ꯂꯩꯕ ꯅꯪ ꯍꯧꯖꯤꯛ
ꯀꯣꯟꯊꯣꯡꯗꯩꯅ ꯁꯨꯃꯥꯡꯕꯥꯎꯒꯤ ꯂꯥꯏꯟꯗ ꯂꯝꯕꯤꯗ
ꯑꯗꯨꯏꯗꯨꯗ ꯑꯗꯨꯝ ꯆꯠꯂꯨꯀꯩꯅꯣ
ꯑꯩꯁꯨ ꯆꯥꯛ ꯆꯥꯔꯦ ꯁꯣꯏꯖꯤꯟ ꯏꯔꯣꯝꯕ ꯇꯧꯔꯒ ꯉꯥ ꯊꯣꯡꯕꯒ
ꯅꯪ ꯊꯣꯡꯉꯤꯔꯣ
ꯊꯣꯡꯗꯦꯗ ꯑꯈꯣꯏ ꯃꯥꯅ
ꯀꯩꯗꯧꯕꯩ ꯊꯣꯡꯗ꯭ꯔꯤꯕ
ꯑꯩꯗꯣ ꯇꯨꯏꯁꯟ ꯇꯧꯕꯅꯤꯅ ꯇꯨꯏꯁꯟ ꯃꯠ ꯃꯇꯝꯗꯣ ꯆꯥꯛ ꯊꯣꯡꯕ ꯃꯇꯝꯒ ꯐꯪꯖꯟꯅꯕꯒꯤ ꯁꯪꯗꯕ ꯑꯗꯨꯒꯤ ꯍꯥ
ꯏꯪꯒ꯭ꯔꯥꯖꯤ ꯂꯣꯟꯂꯛꯀꯅꯣ ꯍꯥꯏꯕ ꯅꯠꯇ꯭ꯔꯣ ꯏꯪꯒ꯭ꯔꯥꯖꯤ
ꯎꯝ ꯍꯣꯏꯅꯦ ꯑꯗꯨꯃꯥꯏꯅ ꯆꯠꯄꯅꯤꯅ ꯑꯩꯗꯣ ꯃꯇꯝꯗꯣ ꯁꯪꯗꯕ ꯑ ꯑ ꯃꯌꯨꯝ ꯃꯌꯨꯝ ꯍꯥ
ꯅꯪꯅ ꯅꯣꯡꯃꯗ ꯇꯧꯕ ꯊꯕꯛꯀꯩ ꯍꯥꯏꯔꯛꯑꯣ
ꯅꯣꯡꯃꯗ ꯇꯧꯕ ꯍꯥꯏꯕꯨ ꯀꯩꯅꯣ ꯑꯌꯨꯛ ꯇꯨꯝꯕ ꯄꯨꯡ ꯃꯉꯥꯗ ꯊꯥꯛ ꯀꯣꯠꯂꯦ ꯆꯤꯟꯌꯥ ꯁꯦꯡꯇꯣꯛꯑꯦ ꯋꯥꯏꯔꯝ ꯇꯥꯁꯜꯂꯦ ꯑꯗꯒꯤꯗꯤ ꯑꯉꯥꯡ ꯂꯥꯏꯔꯤꯛ ꯇꯥꯛꯄ ꯆꯠꯂꯦ ꯄꯨꯡ ꯇꯔꯨꯛ ꯑꯗꯥꯏꯗ ꯑꯗꯒꯤꯗꯤ ꯍꯜꯂꯛꯑꯅꯤ ꯇꯔꯦꯠ ꯃꯈꯥꯏ ꯑꯗꯥꯏꯗ ꯍꯜꯂꯛꯑꯦ ꯍꯜꯂꯛꯑꯒ ꯑꯃꯨꯛ ꯌꯨꯝ ꯌꯧꯔꯅꯤꯀꯣ ꯌꯨꯝ ꯌꯧꯔꯀꯥꯟꯗ ꯆꯥꯛ ꯏꯁꯤꯡ ꯊꯣꯡꯕ ꯈꯣꯠꯄ ꯇꯧ ꯇꯧꯔꯅꯤ ꯑꯗꯨ ꯇꯧꯔ ꯂꯣꯏꯔꯛꯄꯗ ꯄꯨꯡ ꯁꯨꯝ ꯃꯄꯥꯟ ꯃꯈꯥꯏ ꯁꯨꯝ ꯑꯗꯨꯃꯥꯏꯅ ꯑꯣꯏꯔꯅꯤ ꯈꯔ ꯍꯦꯟꯕ ꯑꯗꯨꯃꯥꯏꯅ ꯑꯗꯩꯗꯤ ꯑꯃꯨꯛ ꯉꯥꯍꯥꯛ ꯂꯩꯔ ꯑꯃꯨꯛ ꯆꯥꯛ ꯆꯥꯔꯅꯤ ꯆꯥꯛ ꯆꯥꯕꯗꯩ ꯑꯃꯨꯛ ꯉꯍꯥꯛ ꯍꯤꯞ ꯈꯣꯠꯇꯅ ꯇꯧꯔꯅꯤꯗꯤ ꯀꯣꯟ ꯐꯦꯡꯉꯦ ꯑꯗꯩ ꯄꯨꯡ ꯑꯃ ꯇꯥꯔꯛꯄ ꯑꯗꯨꯋꯥꯗꯒꯤꯗꯤ ꯀꯩꯅꯣ ꯑꯩꯗꯣ ꯑꯗꯨꯝ ꯍꯤꯔꯨꯁꯦꯕ ꯄꯨꯡ ꯑꯃ ꯕꯥꯔꯣ ꯃꯈꯥꯏ ꯈꯔ ꯍꯦꯜꯂꯛꯄꯁꯦ ꯄꯨꯡ ꯑꯁꯤꯗ ꯁꯨꯝ ꯏꯔꯨꯖꯔꯦ ꯑꯗꯨ ꯏꯔꯨꯖꯔ ꯂꯣꯏꯔꯒ ꯑꯗꯨꯃꯥꯏꯅ ꯑꯃꯨꯛ ꯄꯨꯡ ꯑꯍꯨꯝ ꯑꯍꯨꯝ ꯇ ꯑꯍꯨꯝ ꯅꯪꯅꯕ ꯑꯃꯨꯛ ꯑ ꯑꯉꯥꯡ ꯂꯥꯏꯔꯤꯛ ꯇꯥꯛꯄ ꯑꯃꯨꯛ ꯆꯠꯂꯤꯗꯅ ꯃꯌꯨꯝ ꯃꯌꯨꯝ ꯆꯠꯄꯗꯣ ꯑꯗꯨ ꯆꯠꯂꯦ ꯆꯠꯂꯒ ꯀꯩꯅꯣꯗ ꯄꯨꯡ ꯑꯍꯥꯟꯕꯒꯤꯗꯣ ꯄꯨꯡ ꯃꯔꯤ ꯃꯈꯥꯏꯗ ꯍꯜꯂꯛꯑꯅꯤ ꯃꯔꯤ ꯃꯈꯥꯏꯗꯒꯤ ꯑꯃꯨꯛ ꯑꯩꯈꯣꯏꯁꯤ ꯏꯅꯝꯃ ꯑꯃꯒꯤ ꯃꯆꯥ
ꯇꯧꯔꯣ ꯇꯧꯔꯣ ꯀꯩꯁꯧ ꯍꯥꯏꯗꯦꯗ ꯊꯥꯒꯤ ꯊꯥꯒꯤ
ꯑꯗꯨꯗꯨꯅ ꯄꯨꯡꯗꯣ ꯀꯩꯅꯣꯗ
ꯂꯣꯏꯕ ꯇꯔꯨꯛꯇ ꯗꯩꯗꯨ ꯂꯣꯏꯔꯒ ꯑꯃꯨꯛꯈꯣꯏ ꯇꯥꯃꯣ ꯑꯃꯒꯤ ꯃꯆꯥꯅꯤꯄꯥ ꯑꯃ ꯑꯃꯨꯛ ꯇꯔꯨꯛ ꯃꯈꯥꯏꯗꯒꯤ ꯑꯗꯨꯃꯥꯏꯅ ꯇꯧꯕꯅꯤꯅ ꯗꯥꯥꯡꯗꯣ ꯑꯩꯗꯣ
ꯎꯝ
ꯊꯣꯡꯕꯒꯤ ꯃꯇꯝꯗꯣ ꯂꯩꯇꯕ
ꯅꯕ ꯌꯥꯝ ꯇꯥꯏ
ꯇꯥꯆꯧꯒꯤꯅ ꯇꯥꯆꯧꯒꯤ ꯌꯨꯝꯒꯤꯅ ꯌꯨꯝꯒꯤ
ꯑꯣ ꯑꯩꯈꯣꯏ ꯕꯥ ꯐꯝꯕꯝꯗ ꯂꯩꯒꯦ ꯂꯩꯑꯣ ꯑꯗꯨꯝ ꯐꯖꯗꯔꯣ ꯍꯨꯝ
ꯍꯜꯂꯣ
ꯈꯣꯏ ꯕꯕꯥ ꯍꯣꯏ ꯐꯃꯨꯡꯗ ꯂꯩꯒꯦ ꯂꯩꯌꯣ
ꯂꯩꯌꯦ ꯆꯪꯌꯦ ꯍꯤꯝꯄꯤꯌꯦ
ꯍꯥꯥ
ꯍꯤꯞ ꯄꯤꯌꯦ
ꯀꯥꯏꯐꯃꯨꯡꯗ
ꯍꯥ
ꯀꯥꯏ ꯐꯃꯨꯡꯗꯅꯣ
ꯕꯕꯥ ꯍꯣꯏ ꯐꯥꯕꯨꯡꯗ
ꯑꯣ ꯑꯥꯗꯨ ꯋꯥ ꯉꯥꯡꯕꯗꯣ ꯃꯌꯦꯛ ꯈꯔ ꯈꯔ ꯁꯦꯡꯅ ꯁꯦꯡꯅ ꯉꯥꯡꯉꯛꯑꯣ
ꯃꯌꯦꯛ ꯁꯦꯡꯅ ꯅꯪ ꯇꯞꯄꯦ ꯚꯣꯜꯂꯨꯝ
ꯀꯩꯅꯣ ꯋꯥꯛꯀꯤꯡ ꯆꯠꯂꯦ ꯍꯥꯏꯔ ꯐꯃꯨꯡꯗ ꯑꯥꯃꯨꯛ ꯆꯪꯉꯦ ꯍꯥꯏꯖꯦ
ꯋꯥꯔꯕ ꯗꯨꯒꯤ
ꯍꯨꯝ ꯆꯥꯛꯆꯥ ꯇꯣꯛꯄꯒ ꯍꯥꯞ ꯗꯤ ꯌꯥꯔꯣꯏꯅꯦ ꯄꯨꯛ ꯅꯨꯡ
ꯇꯥꯗꯔꯦ
ꯆꯥꯛꯆꯥ ꯇꯣꯛꯑ ꯍꯤꯞꯄꯗꯨꯗꯤ ꯌꯥꯔꯔꯣꯏ ꯍꯥꯏꯕ ꯄꯣꯛ ꯅꯨꯡ ꯆꯥꯎꯊꯣꯛꯂꯛꯑꯅꯤ ꯍꯥꯏꯕ
ꯑꯣ ꯅꯈꯣꯟꯗꯣ ꯇꯞꯄꯦ ꯇꯥꯕꯨꯗꯤ ꯇꯥꯏꯌꯦ ꯗꯨ ꯏꯁ ꯁꯦꯡꯅ ꯇꯥꯗꯕ
ꯑꯥꯎ ꯑꯩꯅ ꯍꯥꯏꯗꯤ ꯆꯥꯛꯆꯥ ꯇꯣꯛꯄꯒ ꯇꯨꯝꯕꯖꯦ ꯄꯨꯛ ꯆꯥꯎꯊꯣꯛꯄꯅꯦ ꯍꯥꯏꯕ ꯇꯥꯔꯕ ꯎꯝ ꯅꯪꯗꯤ ꯅꯨꯡꯉꯥꯟꯕꯒ ꯀꯩ ꯊꯕꯛ ꯇꯧꯒꯦ ꯍꯥꯏꯗꯤ ꯅꯪꯒꯤ ꯅꯣꯡꯃꯒꯤ ꯅꯨꯃꯤꯠꯇ ꯅꯪ ꯀꯩꯝ ꯇꯧꯗꯦ ꯆꯥꯕ ꯇꯨꯝꯃꯒ ꯑꯗꯨꯝ ꯂꯩꯕ ꯆꯥꯕꯒ ꯇꯨꯝꯃꯒ ꯑꯗꯨꯝ ꯂꯩꯕ꯭
ꯀꯩ ꯍꯥꯏꯅꯣ
ꯆꯥꯕ ꯇꯨꯝꯃꯒ ꯑꯥꯗꯨꯝ ꯇꯧ ꯂꯩꯕ꯭ꯔꯕ ꯅꯪꯁꯦ
ꯆꯥꯖꯨ ꯆꯥꯗꯦ ꯇꯨꯝꯖꯨ ꯇꯨꯝꯗꯦ ꯑꯩ ꯐꯣꯟ ꯄꯥꯏꯔ ꯂꯩ
ꯏꯁ ꯅꯪ ꯆꯥꯔ ꯀꯃꯥꯏꯅ ꯍꯤꯡꯉꯤꯕ ꯇꯨꯝꯗ꯭ꯔꯗꯤ ꯀꯃꯥꯏꯅ ꯍꯤꯡꯉꯤꯕ ꯑꯗꯨꯅꯦ ꯆꯥꯖꯨ ꯆꯥꯏꯅꯦꯕ ꯅꯠꯇ꯭ꯔꯥ ꯆꯥꯗꯕꯤ ꯇꯨꯝꯗꯕꯤ ꯂꯩꯔꯗꯤ ꯃꯤ ꯁꯤꯔꯣꯏꯗ꯭ꯔꯣ
ꯅꯪꯒꯤ ꯄꯥꯎꯈꯨꯝꯗꯣ ꯌꯥꯗ꯭ꯔꯦ
ꯇꯥꯗ꯭ꯔꯦ
ꯅꯪꯒꯤ ꯄꯥꯎꯈꯨꯝꯗꯣ ꯌꯥꯗ꯭ꯔꯦ
ꯌꯥꯏ ꯑꯥꯁꯤ ꯃꯈꯨꯝꯁꯤꯅ ꯌꯥꯏ ꯁꯤꯅ ꯌꯥꯅꯤ ꯂꯩꯕ꯭ꯔꯣ
ꯎꯝ ꯅꯦꯅꯦ ꯍꯣꯏ ꯂꯩꯍꯧꯕꯗꯣ ꯋꯥ ꯌꯥꯝ ꯀꯟꯅ ꯋꯥꯔꯤ ꯁꯥꯟꯅꯕ꯭ꯔꯥ ꯅꯦꯅꯦ ꯍꯣꯏ ꯂꯩꯍꯧꯕꯗꯣ ꯅꯦꯅꯦꯍꯣꯏ ꯂꯩꯍꯧꯕꯗꯣ ꯋꯥꯔꯤ ꯌꯥꯝ ꯀꯟꯅ ꯁꯥꯟꯅꯕ꯭ꯔꯕ
ꯑꯧ ꯁꯥꯟꯅꯌꯦ
ꯑꯥꯗꯨꯗꯤ ꯕꯤꯔꯥꯅꯤ ꯀꯟꯅ ꯁꯥꯟꯅꯕꯗꯣ ꯅꯪꯅ ꯑꯗꯨ ꯕꯕꯥ ꯍꯣꯏꯒꯤ ꯀꯥꯗ ꯂꯩꯕꯗꯣ ꯇꯥꯗꯕ꯭ꯔꯣ
ꯇꯥꯏ ꯑꯇꯩ ꯂꯩꯐꯝ ꯂꯩꯇꯦ
ꯑꯩꯁꯨ ꯏꯟꯁꯥꯡꯗꯣ ꯃꯣꯔꯣꯛ ꯈꯔ ꯁꯥꯕ ꯋꯥꯛꯀꯤꯡ ꯆꯠꯄꯁꯤꯗ ꯄꯨꯛ ꯁꯧꯒꯠꯂꯑꯦ ꯍꯥꯎꯕꯅꯤꯅ ꯈꯔ ꯆꯥꯁꯜꯂꯦ ꯏꯟꯁꯥꯡꯗꯣ
ꯑꯥ
ꯍꯥꯎꯕꯅꯤꯅ ꯃꯣꯔꯣꯛꯁꯨ ꯁꯥꯕꯒ ꯈꯌꯥꯝ ꯆꯥꯁꯤꯜꯂꯕꯅꯤꯅ ꯄꯨꯛꯁꯦ ꯁꯧꯒꯠ ꯂꯦꯕ ꯋꯥꯛꯀꯤꯡꯒ ꯆꯠꯄꯒ ꯑꯗꯨꯝ ꯆꯠꯂ ꯍꯥꯎꯖꯇꯦꯗ
ꯍꯥ
ꯉꯥꯎꯗꯦ
ꯑ ꯉꯥꯎꯗꯦ ꯎꯝ ꯉꯥꯎꯗꯦ ꯉꯥꯎꯗꯦ
ꯉꯥꯎꯖꯗꯦ ꯑꯈꯣꯏ
ꯉꯥꯎꯖꯗꯦ ꯉꯥꯎꯖꯗꯦ ꯉꯥꯎꯗꯦ ꯆꯨꯝꯃꯤ ꯆꯨꯝꯃꯤ
ꯎꯝ
ꯑꯗꯨ ꯑꯊꯨꯝꯕꯗ ꯉꯥꯎꯔꯤꯔꯣ
ꯍꯥ
ꯑꯊꯨꯝꯕꯗ ꯉꯥꯎꯔꯤꯔꯕ
ꯉꯥꯎꯗꯦꯗ ꯑꯩꯈꯣꯏꯗꯤ ꯆꯥꯕ ꯊꯛꯄ ꯀꯌꯥ ꯀꯩꯅꯣ ꯇꯧꯕ ꯃꯤ ꯅꯠꯇꯦ ꯀꯥꯏꯁ
ꯏꯁ ꯑ
ꯈꯣꯡ ꯑꯗꯨꯝ ꯅꯥꯏꯗ ꯈꯣꯡꯁꯦ ꯅꯍꯥꯟ ꯏꯃꯥꯟꯅꯕꯁꯤꯡꯒ ꯋꯥꯡꯈꯩꯗ ꯀꯣꯏꯕ ꯆꯠꯂꯦꯕꯀꯣ ꯍꯥꯏꯗꯤ ꯑꯆꯥꯄꯣꯠ ꯆꯥꯕ ꯋꯥꯡꯈꯩ ꯍꯣꯠꯄꯣꯠꯇ ꯑꯗꯨꯗꯨꯒ ꯆꯥꯕꯗꯣ ꯑꯗꯨ ꯑꯗꯨꯝ ꯍꯥꯏꯗꯤ ꯅꯣꯡ ꯍꯥꯏꯗꯤ ꯑꯩꯅ ꯆꯠꯂꯤꯗꯣ ꯉꯜꯂꯦꯕ ꯆꯠꯂꯤꯗꯣ ꯄꯨꯡ ꯑꯩ ꯉꯁꯥꯏ ꯂꯥꯏꯔꯤꯛ ꯇꯥꯛꯄ ꯆꯠꯂꯦ ꯍꯥꯏꯕꯗꯣ ꯑꯉꯥꯡ ꯄꯨꯡ ꯇꯔꯦꯠ ꯃꯈꯥꯏ ꯑꯗꯨꯋꯥꯏꯗ ꯍꯜꯂꯦ ꯍꯥꯏꯕꯗꯣ ꯑꯗꯨ ꯍꯜꯂꯛꯄꯗꯒꯤ ꯑꯩꯗꯣ ꯏꯔꯨ ꯖꯧ ꯂꯣꯏꯁꯤꯜꯂꯒ ꯄꯨꯡ ꯃꯥꯄꯟ ꯃꯈꯥꯏ ꯗꯥꯏ ꯆꯠꯄꯗꯣ ꯍꯥꯏꯗꯤ ꯑꯗꯨꯝ ꯏꯁꯥꯗꯣ ꯈꯨꯅꯤꯡ ꯋꯥꯡꯕ ꯇꯣꯡꯉꯤꯗ ꯇꯣꯡꯕꯩ ꯈꯣꯡ ꯑꯗꯨꯝ ꯀꯥꯡꯉ ꯂꯩꯕꯒꯤ ꯑꯗꯨ ꯅꯨꯃꯤꯠ ꯆꯨꯞꯄ ꯑꯃ ꯍꯥꯏꯗꯤ ꯍꯣꯏ ꯑꯩꯅ ꯍꯜꯂꯛꯄꯗꯣ ꯌꯨꯝ ꯍ
ꯎ
ꯑꯗꯨ ꯑꯣꯏꯔꯁꯨ ꯌꯨꯝ ꯌꯧꯔꯛꯄꯗ ꯌꯨꯝ ꯊꯣꯡꯕꯅꯦ ꯍꯥꯏ ꯅꯨꯃꯤꯠꯁꯨ ꯄꯝ ꯊꯣꯡꯉꯝꯅꯤꯅ ꯌꯨꯝ ꯌꯧꯔꯛꯄꯗ ꯑꯩꯗꯣ ꯄꯨꯡ ꯃꯔꯤ ꯃꯈꯥ ꯃꯉꯥ ꯑꯗꯨꯃꯥꯏꯅ ꯇꯥꯔꯦꯕ ꯇꯥꯔꯨꯛ ꯇꯥꯗ ꯔꯦꯕ ꯀꯣ ꯑꯗꯨꯅ ꯈꯣꯡꯗꯣ ꯑꯗꯨꯝ ꯀꯥꯡꯉ ꯂꯩꯕꯒꯤ ꯅꯥꯕꯗꯣ ꯑꯗꯨ ꯍꯧꯖꯤꯛꯐꯥꯎ ꯐꯠꯇꯕ ꯍꯥꯏꯇꯥꯔꯦ
ꯈꯖꯤꯛ ꯈꯖꯤꯛ ꯑꯗꯨꯝ ꯇꯧ ꯂꯩꯕ ꯍꯥꯏꯇꯥꯔꯦ
ꯑꯗꯨꯗꯨꯅ
ꯑ ꯍꯣꯏ ꯑꯗꯨꯗꯤ ꯊꯝꯃꯒꯦ
ꯑꯩ ꯇꯥꯏꯌꯦ ꯅꯥ ꯄꯪꯗꯤꯌꯦ ꯑꯣ ꯍꯣ ꯍꯣꯏ ꯊꯝꯃꯣ ꯊꯝꯃꯣ ꯀꯅꯥꯅꯣ